ꯍꯜꯂꯣ
ꯀꯩꯗꯧꯔꯤꯒꯦ
ꯑꯁ ꯊꯕꯛ ꯋꯥꯅ ꯍꯜꯂꯛꯄꯒꯤ ꯏꯔꯨꯖꯊꯣꯛꯑꯒ ꯉꯥꯏꯍꯥꯛ ꯍꯪꯆꯤꯠ ꯂꯥꯡꯉꯤꯅꯤ ꯃꯄꯥꯟꯗ
ꯀꯔꯤ ꯇꯧꯔꯨꯔꯤꯅꯣ
ꯑꯁ ꯉꯁꯤꯁꯦ ꯊꯕꯛ ꯈꯔ ꯆꯠꯂꯨꯔꯦꯅꯦ ꯉꯁꯤꯁꯦ ꯂꯝ ꯑꯔꯥꯞꯄꯗ ꯑꯗꯨꯒꯤ ꯍꯜꯂꯛꯄꯗ ꯊꯦꯡꯉꯕ ꯑꯗꯨ ꯁꯥꯒ ꯁꯥꯕꯅꯦ ꯑꯣꯏ ꯑꯏꯤꯡ ꯑꯁꯥꯁꯦ ꯌꯥꯗ꯭ꯔꯦꯅꯦ ꯅꯣꯡ ꯃꯪꯉꯁꯨ ꯑꯗꯨꯝ ꯁꯥ ꯂꯩꯔꯦꯅꯦ ꯑꯗꯨꯒꯤ ꯏꯔꯨꯖꯊꯣꯛꯑꯒ ꯍꯥꯡꯆꯤꯠ ꯂꯥꯡꯉꯝꯕꯅꯤ
ꯅꯣꯡ ꯐꯖꯅ ꯆꯨ ꯊꯣꯛꯇꯕꯩꯅꯦꯃꯦ ꯍꯧꯖꯤꯛꯇꯤ ꯅꯣꯡꯖꯨ ꯊꯥꯅꯤꯅꯕꯀꯣ
ꯅꯣꯡꯁꯦ ꯆꯨꯔꯒꯦ ꯀꯅ ꯄꯨꯔꯥ ꯆꯨꯔꯣ ꯆꯨꯔꯣꯏ ꯍꯥꯏꯔꯒꯅ ꯅꯨꯡꯁꯥ ꯁꯥꯒꯦ ꯅꯨꯡꯁꯥ ꯁꯥꯔꯣ ꯁꯤꯒꯤ ꯁꯤꯒꯤ ꯑꯏꯪ ꯑꯁꯥꯁꯤꯅꯦꯕ ꯌꯥꯝꯅ ꯅꯥꯒꯜꯂꯤꯁꯦ
ꯃꯥꯅꯦ ꯑꯗꯨ ꯇꯧꯕꯕꯨꯗꯤ ꯍꯧꯖꯤꯛꯇꯤ ꯂꯧꯁꯤꯡ ꯎꯕꯒꯤ ꯇꯥꯏꯃꯤꯡ ꯑꯣꯏꯁꯜꯂꯑꯦꯗꯅ ꯃꯇꯝ
ꯍꯣꯏꯅꯦ ꯑꯗꯨꯅꯤ ꯍꯥꯏꯁꯦ ꯑꯩꯈꯣꯏ ꯁ꯭ꯋꯥꯏꯗꯕꯨ ꯏꯁꯤꯡ ꯃꯔꯥꯡ ꯀꯥꯏꯕꯒꯤ ꯏꯁꯤꯡ ꯋꯥꯅꯗꯕꯩ ꯋꯥꯅꯤ ꯂꯝ ꯑꯁꯤ ꯏꯁꯤꯡ ꯐꯪꯗꯕ ꯑꯩꯈꯣꯏꯒꯤ ꯑꯪꯊꯥꯒꯨꯝꯕ ꯍꯌꯥꯏ ꯂꯧꯕꯨꯛꯀꯨꯝꯕꯗꯨꯗꯤ ꯏꯁꯤꯡ ꯑꯝꯇ ꯌꯧꯔꯛꯇꯗꯅ ꯍꯧꯖꯤꯛ ꯐꯧ ꯊꯥꯕ ꯍꯧꯅꯗ꯭ꯔꯤ ꯑꯩꯈꯣꯏ ꯁꯣꯝ ꯅꯥꯀꯟꯗꯅꯕꯨ ꯏꯁꯤꯡ ꯃꯔꯥꯡ ꯀꯥꯏꯕꯒꯤ ꯊꯥꯕꯗꯤ ꯈꯔ ꯈꯔ ꯍꯧꯅꯔꯦ
ꯅꯨꯡꯉꯥꯏꯔꯦꯒꯩꯅꯣ ꯑꯈꯣꯏꯁꯣꯟꯗꯗꯤ ꯏꯁꯤꯡ ꯍꯥꯏꯔꯁꯦ ꯑꯩꯈꯣꯏꯒꯤ ꯏꯊꯩꯁꯨ ꯂꯩꯖꯔꯦ ꯀꯦꯅꯦꯜꯁꯨ ꯂꯩꯖꯔꯦ ꯇꯨꯔꯦꯜꯁꯨ ꯂꯩꯔꯦ ꯑꯅꯛꯄꯗ ꯑꯗꯒꯤ ꯈꯣꯡ ꯈꯣꯡ ꯍꯥꯏꯔꯦ ꯃꯔꯥꯡ ꯀꯥꯏꯔꯦ ꯑꯗꯨꯅ ꯑꯩꯈꯣꯏꯗꯤ ꯁꯣꯝꯗ ꯂꯧꯗꯁꯨ ꯑꯅꯤꯔꯛ ꯂꯣꯛꯄꯤꯅ ꯇꯧꯅꯔꯤꯁꯦ
ꯎꯝ ꯑꯅꯤꯔꯛ ꯂꯣꯛꯅꯔꯦ ꯍꯧꯖꯤꯛꯀꯥꯟꯗꯤ
ꯊꯥ ꯇꯔꯨꯛ ꯇꯔꯨꯛꯅꯤ ꯂꯧ ꯑꯃꯃꯨꯛ ꯎꯕꯗ ꯑꯗꯨꯅ ꯍꯧꯖꯤꯛꯇ ꯑꯅꯤꯔꯛ ꯂꯣꯛꯕꯤ ꯇꯧꯅꯕꯅꯤꯅ ꯑꯍꯥꯟꯕ ꯂꯧ ꯁꯠ ꯂꯧ ꯂꯣꯛꯑꯒ ꯍꯧꯖꯤꯛ ꯏꯉꯥ ꯏ ꯉꯥ ꯏꯉꯦꯟ ꯁꯤꯗꯅꯦꯕ ꯀꯥꯂꯦꯟꯗ ꯀꯥꯂꯦꯟ ꯂꯧꯎꯅ ꯑꯃ ꯀꯥꯂꯦꯟ ꯂꯧꯎꯅ ꯑ ꯀꯥꯂꯦꯟ ꯂꯧꯈꯣꯏ ꯑꯅ ꯑꯃꯨꯛ ꯈꯣꯏꯔꯅꯤ
ꯎꯝ
ꯑꯗꯒꯤ ꯈꯣꯏꯗꯣꯛꯑ ꯊꯝꯃꯒ ꯍꯧꯖꯤꯛ ꯏꯉꯥ ꯏꯉꯦꯟ ꯂꯧ ꯋꯥ ꯇꯥꯕ ꯌꯥꯔꯛꯄꯩ ꯇꯥꯏꯃꯤꯡ ꯁꯤꯗꯩꯁꯤ ꯁꯤꯗ ꯑꯃꯨꯛ ꯂꯥꯎꯇꯥꯛꯕ ꯍꯧꯔꯛꯄꯁꯤꯗ ꯏꯁꯤꯡ ꯂꯥꯛꯄꯩ ꯇꯥꯏꯃꯤꯡꯁꯤꯗ ꯑꯃꯨꯛ ꯀꯩꯅꯣ ꯇꯧꯔꯅꯤ ꯑꯅꯤꯁꯨꯕ ꯂꯧꯋꯣꯟꯅ ꯑꯃꯃꯨꯛ ꯈꯣꯏꯔꯅꯤ ꯑꯗꯒꯤ ꯑꯗꯨ ꯈꯣꯏꯔꯒ ꯑꯩꯈꯣꯏꯅ ꯂꯩꯕꯥꯛꯇꯣ ꯌꯥꯝ ꯀꯜꯂꯒꯗꯤ ꯁꯟꯅꯃꯨꯛ ꯑꯩꯈꯣꯏꯒꯤ ꯂꯧ ꯂꯤꯡꯕ ꯅꯠꯇ꯭ꯔꯒ ꯐꯧ ꯄꯥꯃꯦꯟ ꯍꯨꯟꯕꯅ ꯂꯩꯗꯅ ꯄꯥꯃꯦꯟ ꯍꯨꯟꯕꯁꯤꯅ ꯁꯠ ꯆꯠ ꯁ ꯍꯨꯟꯖꯜꯂꯒ ꯑꯗꯨꯝ ꯑꯗꯨꯗ ꯍꯧꯔꯛꯄꯗꯣ ꯍꯌꯦꯡ ꯀꯨꯡꯕ ꯂꯟꯕ ꯇꯧꯔꯒ ꯀꯨꯡꯉꯒ ꯑꯃꯨꯛ ꯁꯠꯇꯣꯛꯑꯅꯤ ꯂꯜꯂꯒ ꯑꯃꯨꯛ ꯑꯇꯣꯞ ꯄꯗꯩ
ꯎꯝ ꯌꯥꯏꯌꯦꯃꯦ ꯑꯩꯈꯣꯏ ꯁꯥꯏꯗꯗꯤ ꯑꯩꯈꯣꯏ ꯁꯥꯏꯗꯗꯤ ꯃꯌꯥꯝ ꯌꯥꯏꯌꯦꯃꯦ ꯑꯩꯈꯣꯏ ꯁꯤ ꯁꯤꯗꯒꯤ ꯈꯤꯇꯪ ꯍꯥꯏꯗꯒꯤꯕ ꯋꯥꯡꯕꯟꯒꯨꯝꯕ ꯋꯥꯡꯖꯤꯡꯒꯨꯝꯕꯗꯗꯤ ꯏꯁꯤꯡꯗꯣ ꯏꯔꯝꯗꯣ ꯐꯖꯅ ꯐꯥꯠꯇ꯭ꯔꯕꯅꯤꯅ ꯏꯁꯤꯡꯗꯨꯗꯤ ꯊꯥꯔꯛꯄꯗꯤ ꯂꯦꯞꯇꯦ
ꯋꯥꯡꯕꯜꯗꯤ ꯌꯥꯏꯌꯦ ꯋꯥꯡꯕꯜꯗꯤ ꯏꯁꯤꯡ ꯌꯥꯏꯌꯦ
ꯑꯣ ꯍꯌꯥꯏ ꯂꯕꯨꯨꯛ ꯑꯗꯥꯏꯗ ꯑꯣꯏꯔꯝꯃꯅꯤ ꯑꯗꯨꯗꯤ
ꯑꯣ ꯋꯥꯡꯃꯜꯗꯤ ꯍꯧꯖꯤꯛꯅꯦ ꯍꯟꯗꯛ ꯍꯟꯗꯛ ꯆꯍꯤꯅꯦꯀꯣ ꯍꯧꯖꯤꯛ ꯍꯧꯖꯤꯛ ꯑꯍꯥꯥꯟꯕꯒꯤ ꯍꯥꯏꯖꯤꯗ ꯀꯩꯅꯣ ꯑꯅꯤꯔꯛ ꯂꯣꯛꯄꯤꯒꯤ ꯂꯧ ꯑꯅꯤꯔꯛ ꯎꯕꯤꯒꯤ ꯍꯧꯖꯤꯛ
ꯋꯥꯡꯕꯟꯖꯦ ꯃꯅꯨꯡ ꯃꯅꯨꯡꯗꯨꯔꯣ ꯂꯝꯕꯤ ꯃꯄꯥꯟꯗꯨꯔꯣ
ꯂꯝꯕꯤ ꯃꯄꯥꯟꯖꯨ ꯏꯁꯤꯡ ꯐꯪꯉꯦ ꯃꯅꯨꯡꯖꯨ ꯏꯁꯤꯡ ꯐꯪꯉꯦ
ꯑꯗꯨꯗꯨꯒ ꯍꯌꯥꯏ ꯂꯕꯨꯛꯀꯤ ꯄꯨꯔꯥ ꯈꯉꯥꯕꫭꯛꯇꯒꯤ ꯃꯅꯨꯡ ꯆꯪꯕꯒꯤ ꯂꯕꯨꯛ ꯃꯄꯥꯛꯇꯨꯨꯝꯗꯤ ꯄꯨꯔꯥ ꯀꯪꯍꯧꯋꯤꯅꯦ
ꯎꯝ ꯋꯥꯎ ꯋꯥꯎꯃꯜꯒꯤꯗꯤ ꯋꯥꯡꯕꯜꯒꯤꯗꯤ ꯀꯩꯅꯣ ꯇꯧꯋꯦꯗ ꯍꯧꯖꯤꯛ ꯃꯣꯏ ꯏꯊꯩ ꯀꯦꯅꯦꯜ ꯂꯩꯕꯅꯤꯅ ꯀꯦꯅꯦꯜꯗꯣ ꯏꯁꯤꯡ ꯂꯣꯏ ꯁꯄ꯭ꯂꯥꯏ ꯆꯠꯂꯕꯅꯦꯕ
ꯎꯝ
ꯍꯧꯖꯤꯛ ꯂꯣꯏꯅ ꯏꯊꯩꯁꯨ ꯀꯦꯅꯦꯜꯗꯨ ꯏꯁꯤꯡ ꯆꯥꯎꯅ ꯂꯥꯛꯏꯗꯅ
ꯎꯝ ꯑꯗꯨꯅꯦꯃꯦ ꯏꯁꯤꯡ ꯊꯥꯔꯛꯏꯉꯩꯁꯤꯗ ꯏꯔꯝꯗꯣ ꯐꯖꯅ ꯐꯥꯠꯄꯤꯔꯗꯤ ꯑꯥ ꯑꯥꯕꯨ ꯌꯧꯖꯩꯗꯅ
ꯎꯝ ꯍꯟꯗꯛꯇꯤ ꯃꯣꯏ ꯁꯣꯝꯖꯨ ꯂꯧ ꯎꯅꯦꯅ ꯏꯁꯤꯡ ꯊꯥꯔꯛꯑꯣꯅ ꯃꯣꯏ ꯄꯩꯁꯥ ꯈꯥꯏꯒꯠꯅꯗꯅ ꯑꯁꯣꯝꯗ ꯗꯥꯝꯗ ꯄꯩꯁꯥ ꯊꯤꯒꯠꯄ ꯆꯠꯂꯨꯕꯅꯦꯕ ꯏꯁꯤꯡ ꯊꯥꯗꯔꯛꯅꯕ
ꯑꯣ ꯑꯗꯨ ꯁꯣꯅꯥꯀꯟꯗꯗꯤ ꯏꯁꯤꯡꯗꫭ ꯑꯗꯨꯝ ꯑꯥ ꯑꯥ ꯃꯣꯏ ꯏꯔꯝꯗꯣ ꯐꯖꯅ ꯐꯠꯄꯤꯗ꯭ꯔꯕꯅꯤꯅ ꯍꯦꯛ ꯆꯥꯎ ꯆꯥꯎꯅ ꯍꯦꯛ ꯊꯥꯔꯛ ꯄꯗ ꯏꯁꯤꯡꯗꯣ ꯆꯥꯎꯅ ꯍꯦꯛ ꯊꯥꯔꯛꯄꯗ ꯑꯩꯈꯣꯏ ꯁꯤꯗꯗꯤ ꯑꯗꯨꯝ ꯏꯁꯤꯡꯗꯣ ꯄꯥꯔꯦ
ꯎꯝ ꯒꯦꯠ ꯑꯃ ꯉꯥꯛꯇꯪ ꯍꯥꯡꯕꯗ ꯄꯨꯡ ꯑꯃ ꯑꯅꯤ ꯍꯥꯡꯕꯗ ꯖꯔ ꯆꯥꯎ ꯆꯦꯜꯂꯦꯕ ꯑꯗꯨ ꯂꯨꯄꯥ ꯆꯧꯉꯥꯅꯤ ꯉꯥꯛꯇꯪ ꯍꯥꯡꯕꯒꯤ
ꯑꯣ ꯑꫭ ꯃꯣꯏꯖꯦ ꯄꯩꯁꯥꯃꯨꯛ ꯂꯧꯕꯤꯅꯤꯅꯦ ꯀꯃꯥꯏ ꯀꯃꯥꯏꯅ ꯇꯧꯔꯤꯒꯦ ꯊꯕꯛ ꯏꯪꯈꯥꯡ ꯆꯠꯇ꯭ꯔꯕꯣ ꯍꯧꯖꯤꯛꯁꯤꯕꯣ
ꯊꯕꯛ ꯈꯔ ꯈꯔ ꯆꯠꯂꯦ
ꯀꯔꯤ ꯑꯣꯏꯅ ꯍꯣꯠꯅꯔꯤꯒꯦ
ꯊꯕꯛꯁꯦ ꯑꯗꯨꯝ ꯃꯇꯝ ꯃꯇꯝꯒꯤ ꯊꯕꯛ ꯁꯨꯏ ꯑꯗꯨꯅꯤ ꯂꯧꯁꯤꯡ ꯃꯇꯝꯗ ꯂꯧꯁꯤꯡ ꯈꯔ ꯈꯔ ꯇꯧꯕ
ꯎꯝ
ꯂꯧꯁꯤꯡ ꯂꯣꯏꯔꯒ ꯑꯇꯣꯞꯄ ꯂꯅꯥꯏ ꯊꯕꯛ ꯈꯔ ꯑꯃꯨꯛ ꯇꯧꯕ
ꯎꯝ
ꯗꯨꯀꯥꯟ ꯐꯝꯕ ꯈꯣꯠꯄ ꯈꯔ ꯈꯔ ꯇꯧꯋꯦ ꯑꯗꯨ ꯅꯠꯇꯕ ꯑꯇꯣꯞꯄ ꯉꯍꯥꯛ ꯉꯍꯥꯛ ꯁꯪꯕ ꯇꯥꯏꯃꯤꯡꯗ ꯑꯩꯈꯣꯏꯒꯤ ꯉꯍꯥꯛꯀꯤ ꯊꯕꯛ ꯍꯥꯏꯇꯥꯔꯦ
ꯎꯝ ꯍꯣꯏꯅꯦ ꯅꯨꯃꯤꯠ ꯅꯨꯃꯤꯠꯇꯨꯒꯤ ꯃꯤ ꯂꯥꯛꯄ ꯂꯥꯛꯄꯗꯨꯒꯤ
ꯎꯝ ꯑꯇꯣꯞ ꯑꯇꯣꯞꯄ ꯊꯕꯛ ꯑꯩꯈꯣꯏ ꯄꯥꯏꯔꯛ ꯀꯤ ꯄꯥꯏꯔꯛꯀꯤ ꯊꯕꯛ ꯍꯥꯏꯇꯥꯔꯦ
ꯊꯕꯛ ꯏꯪꯈꯥꯡꯖꯨ ꯍꯧꯖꯤꯛꯇꯤ ꯏꯀꯧ ꯀꯧꯗ꯭ꯔꯦ
ꯎꯝ
ꯑꯗꯨꯗꯨꯅ ꯏꯁꯥ ꯏꯁꯥꯒꯤ ꯀꯔꯕꯥꯔ ꯅꯠꯇꯅ ꯏꯁꯥ ꯏꯁꯥ ꯅ ꯁꯦꯟꯊꯣꯛ ꯂꯝꯕꯤ ꯁꯦꯝꯖꯕ ꯅꯠꯇꯅ ꯍꯧꯖꯤꯛꯇꯤ ꯎꯄꯥꯏ ꯂꯩꯇꯦꯅꯦ ꯑꯩꯈꯣꯏꯒꯤ ꯐꯥꯝ ꯇꯧꯕꯖꯦ ꯐꯥꯝ ꯇꯧꯕꯖꯤꯅꯕꯨ ꯐꯔꯕꯖꯥꯠꯅꯤꯗ
ꯁꯤꯖꯤꯟ ꯅꯥꯏꯕ ꯐꯥꯝ ꯇꯧꯒꯦ ꯍꯥꯏꯔꯒꯗꯤ
ꯐꯥꯔꯝ ꯇꯧꯕ ꯗꯤ ꯍꯣꯏ ꯑꯅꯤ ꯑꯍꯨꯝ ꯑꯗꯨꯝ ꯌꯥꯕ ꯍꯥꯏꯇꯥꯔꯦ ꯌꯥꯕ ꯍꯥꯏꯖꯦ ꯉꯥꯖꯤꯗꯤ ꯑꯗꯨꯝ ꯌꯥꯏ ꯉꯥꯖꯤꯃ ꯂꯩꯔꯅꯤ ꯅꯥꯀꯟ ꯅꯥꯀꯟꯗ ꯍꯩ-ꯔꯥ ꯃꯇꯝ ꯃꯇꯝꯒꯤ ꯃꯇꯝ ꯑꯃꯈꯠꯇꯒꯤ ꯅꯠꯇꯕ ꯃꯇꯝ ꯃꯇꯝꯒꯤ ꯂꯣꯏꯟ ꯊꯥꯖꯟꯕ
ꯑꯗꯨ ꯇꯥꯡꯀꯛ ꯅꯥꯏꯕ ꯇꯥꯡꯀꯛ ꯇꯥꯡ ꯀꯛꯄꯨꯗꯤ ꯅꯥꯏꯔꯦꯗꯅ ꯇꯥꯡꯀꯛ ꯅꯥꯏꯕ ꯄꯣꯠꯁꯤꯗ ꯑꯩꯈꯣꯏꯒꯤ ꯃꯁꯥꯗꯒꯤ ꯊꯥꯕꯅ ꯍꯩꯔꯥ ꯂꯩꯗꯅ
ꯎꯝ
ꯃꯁꯥ ꯑꯃꯗꯒꯤ ꯑꯃꯗ ꯄꯨꯁꯜꯂꯒ ꯊꯥꯖꯟꯕꯗꯣ ꯑꯗꯨ ꯑꯣꯏꯇꯥꯔꯒꯗꯤ ꯆꯍꯤ ꯈꯨꯗꯤꯡꯒꯤ ꯑꯗꯨꯝ ꯂꯦꯞꯇꯅ ꯄꯥꯜꯍꯟꯕ ꯌꯥ ꯂꯩꯔꯝꯃꯦꯕ ꯍꯩ ꯔꯥ
ꯍꯣꯏ ꯃꯦ ꯑꯗꯨꯃꯥꯏꯅꯅꯦ ꯑ ꯆꯍꯤ ꯈꯨꯗꯤꯡꯒꯤ ꯂꯦꯞꯇꯅ ꯄꯥꯟꯕ ꯒꯤ ꯈꯨꯠꯊꯥꯗ ꯊꯥꯒꯗꯝꯅꯤꯝ ꯑꯗꯩꯗꯤ ꯉꯥꯁꯨ ꯑꯗꯨꯝ ꯊꯥ ꯂꯣꯏ ꯉꯥꯖꯦ ꯑꯗꯨꯝ ꯆꯥꯍꯟꯕ ꯁꯤꯡ ꯃꯔꯛꯇꯨꯗ ꯑꯗꯩꯗꯤ ꯃꯅꯥ ꯃꯁꯤꯡꯖꯨ ꯊꯥꯖꯟꯕ ꯎꯝ
ꯍꯧꯖꯤꯛ ꯑꯩꯈꯣꯏꯒꯤ ꯂꯧ ꯑꯅꯤꯔꯛ ꯎꯕꯤꯖꯦ
ꯎꯝ
ꯁꯤꯖꯦ ꯇꯧꯗꯕꯤꯗ ꯊꯥ ꯇꯔꯨꯛꯁꯤꯃ ꯉꯥ ꯐꯥꯝ ꯇꯧꯔꯒ
ꯎꯝ
ꯊꯥ ꯇꯔꯨꯛ ꯑꯃ ꯂꯧ ꯎꯕ ꯌꯥꯏꯑꯕ ꯇꯧꯕꯇꯕꯨ ꯀꯣꯝꯗꯤ ꯇꯧꯔꯅꯦꯕ ꯀꯣꯝ ꯇꯧꯊꯣꯛꯑꯅꯤ ꯑꯗꯨꯒ ꯍꯧꯖꯤꯛꯀꯤ ꯉꯥ ꯊꯥꯗꯕ ꯇꯥꯏꯃꯤꯡꯁꯤꯗꯖꯨ ꯊꯔꯣ ꯊꯝꯕꯥꯜ ꯇꯧꯁꯜꯂꯖꯨ ꯌꯥꯏ ꯅꯠꯇ꯭ꯔꯒ ꯉꯥ ꯇꯧꯔꯔꯣꯏꯒꯦ ꯍꯥꯏꯔꯒꯖꯨ ꯑꯩꯈꯣꯏꯒꯤ ꯊꯥꯡꯖꯤꯡ ꯂꯩꯗꯅ
ꯎꯝ
ꯊꯥꯡꯖꯤꯡꯖꯤꯠ
ꯊꯥꯡꯖꯤꯡ ꯌꯥꯏ ꯊꯥꯡꯖꯤꯡ ꯊꯝ ꯊꯝꯕꯥꯜ ꯊꯥꯕꯖꯦ ꯌꯥꯝ ꯀꯥꯟꯅꯩꯗ ꯊꯥꯡꯖꯤꯡ ꯌꯥꯏ ꯑꯗꯩꯗꯤ ꯊꯝꯆꯦꯠ ꯌꯥꯏ
ꯊꯝꯕꯥꯜ ꯊꯥꯔꯗꯤ ꯊꯝꯆꯦꯠ ꯀꯥꯟꯅꯔꯦ ꯃꯥꯒꯤ ꯊꯝꯅꯥ ꯀꯥꯟꯅꯔꯦ ꯑꯗꯒꯤ ꯃꯥꯒꯤ ꯃꯔꯥ ꯊꯝꯕꯧ ꯀꯥꯟꯅꯔꯦ
ꯗꯨꯅ ꯂꯣꯢ ꯀꯅꯩꯕ
ꯂꯣꯏ ꯀꯥꯟꯅꯩꯑꯦꯕ
ꯂꯣꯏ ꯌꯥꯏ ꯑꯗꯨꯒꯨꯝꯕ ꯑꯗꯨꯝ ꯊꯥꯔ ꯊꯝꯕꯁꯨ ꯌꯥꯏ ꯑꯗꯨꯒꯤ ꯀꯔꯕꯥꯔ ꯇꯧꯕ
ꯑꯗꯨ ꯂꯣꯏꯔꯒ ꯑꯗꯨ ꯐꯨꯛꯇꯠꯈ꯭ꯔꯒ ꯑꯃꯨꯛ ꯂꯧ ꯎꯕ ꯌꯥꯏꯑꯕ
ꯑꯗꯨꯃꯥꯢ ꯇꯧꯔꯁꯨ ꯌꯥꯢ
ꯂꯝ ꯌꯥꯝꯅ ꯆꯥꯎꯅ ꯂꯩꯔꯗꯤ
ꯍꯣꯏꯅꯦ ꯄꯩꯁꯥꯁꯨ ꯈꯔ ꯗꯔꯀꯥꯔ ꯂꯩ ꯑꯗꯨꯃꯥꯏꯅ ꯇꯧꯕꯁꯦ ꯑꯗꯩ ꯂꯝꯁꯨ ꯗꯔꯀꯥꯔ ꯂꯩ ꯇꯧꯔꯤꯁꯦ ꯇꯧꯅꯤꯡꯕ ꯊꯕꯛꯅ ꯃꯌꯥꯝ ꯂꯩꯕ ꯑꯗꯨꯒ ꯇꯧꯕꯅ ꯉꯝꯗꯕꯅꯤ ꯍꯧꯖꯤꯛ ꯇꯧꯅꯔꯤꯁꯦ
ꯑꯩꯈꯣꯏꯒꯤ ꯃꯅꯤꯄꯨꯔꯒꯤ
ꯍ
ꯁꯃꯤꯠꯂꯣꯟ ꯑꯃ ꯀꯥꯏꯊꯔꯛꯄꯁꯦ
ꯎꯝ
ꯁꯤꯁꯤꯅ ꯑꯌꯥꯝꯕ ꯃꯤꯁꯤꯡꯁꯦ ꯂꯣꯏꯅ ꯀꯪꯉꯥꯎꯅꯔꯦꯕ ꯊꯕꯛ ꯊꯧꯔꯝ ꯑꯃꯠꯇ ꯇꯧꯐꯝ ꯂꯥꯛꯐꯝ ꯈꯪꯗ꯭ꯔꯦ ꯁꯦꯜ ꯂꯥꯛꯀꯗꯕ ꯂꯝꯕꯤꯗꯤ ꯈꯪꯉꯒ ꯁꯦꯜꯗꯣ ꯂꯥꯛꯍꯟꯅꯕ ꯎꯄꯥꯏꯗꯤ ꯁꯤꯟꯕ ꯉꯝꯅꯗ꯭ꯔꯦꯕ
ꯍꯣꯏꯅꯦ ꯄꯩꯁꯥꯗꯣ ꯊꯥꯖꯅꯤꯡꯉꯥꯏ ꯑꯗꯩꯗꯤ ꯄꯩꯁꯥ ꯂꯧꯁꯤꯜꯂꯨꯔꯁꯨ ꯗꯨꯨꯅꯦ ꯁꯦꯟꯗꯣꯏ ꯁꯥꯕ ꯁꯦꯟꯗꯣꯏ ꯀꯩꯀꯥ ꯍꯟꯕꯖꯨ ꯍꯦꯛ ꯉꯝꯗꯕ ꯑꯗꯨꯃꯥꯏꯅ ꯇꯧꯕꯒꯤꯅꯤ ꯃꯣꯏ ꯆꯥꯛ ꯏꯁꯤꯡꯒ ꯆꯥꯔꯕꯣ
ꯆꯥꯗ꯭ꯔꯤ ꯆꯥꯛ ꯆꯥꯔꯗꯕꯅꯤ
ꯀꯩꯅꯣ ꯊꯕꯛ ꯊꯦꯡꯅ ꯍꯜꯂꯛꯄ꯭ꯔꯣ
ꯉꯁꯤꯗꯤ ꯊꯕꯛ ꯈꯤꯇꯪ ꯊꯦꯡꯅ ꯍꯜꯂꯛꯑꯦ
ꯑꯥ
ꯑꯇꯣꯞ ꯑꯇꯣꯞꯄ ꯊꯕꯛ ꯃꯊꯪ ꯃꯊꯪ ꯁꯨꯝ ꯆꯠꯅꯔꯤꯉꯩꯗ
ꯎꯝ ꯅꯣꯏꯒꯤ ꯅꯅꯥꯎꯄꯥ ꯉꯩ ꯂꯩꯕꯗꯨꯗꯤ ꯀꯔꯤ ꯀꯔꯤ ꯊꯕꯛ ꯍꯣꯠꯅꯈ꯭ꯔꯦ
ꯃꯣꯏꯁꯨ ꯃꯥ ꯃꯥꯒꯤ ꯊꯕꯛ ꯑꯗꯨꯝ ꯈꯔ ꯈꯔ ꯂꯣꯏꯅ ꯆꯠꯅꯔꯤ ꯑꯩꯈꯣꯏꯒꯤ ꯉꯥ ꯀꯔꯕꯥꯔ ꯇꯧꯕ ꯉꯥ ꯀꯛꯄ ꯈꯣꯠꯄ ꯑꯗꯨꯒꯨꯝꯕ ꯈꯔ ꯈꯔ ꯇꯧꯔꯤ ꯑꯗꯒꯤ ꯌꯨꯝ ꯁꯥꯕ
ꯀꯌꯥ ꯅꯨꯄꯤꯗꯤ ꯊꯤꯕ ꯀꯌꯥ ꯌꯥꯎꯔꯒꯦ
ꯑꯩꯈꯣꯏ ꯑꯅꯤꯃꯨꯛ ꯁꯨꯔꯦ
ꯑꯣ ꯍꯣ ꯑꯉꯥꯡꯗꯤ ꯌꯥꯎꯅꯔꯕꯣ ꯀꯃꯥꯏꯅ ꯇꯧꯔꯤꯒꯦ
ꯑꯉꯥꯡ ꯌꯥꯎꯅꯗꯔꯤ
ꯑꯗꯨꯅ ꯐꯩꯗ ꯈꯔ ꯂꯩꯔꯒ ꯄꯩꯁꯥ ꯈꯔ ꯇꯥꯟꯈꯣ ꯄꯩꯁꯥ ꯈꯔ ꯇꯥꯜꯂꯒ
ꯍꯧꯖꯤꯛꯇꯤ ꯃꯅꯤꯄꯨꯔꯗ ꯄꯩꯁꯥ ꯊꯣꯛꯇ꯭ꯔꯗꯤ ꯌꯥꯗ꯭ꯔꯦ ꯊꯕꯛ ꯊꯧꯔꯝ ꯑꯃꯠꯇꯗ ꯄꯩꯁꯥꯒꯤ ꯗꯔꯀꯥꯔꯁꯦ ꯌꯥꯝ ꯆꯥꯎꯅ ꯑꯣꯏꯔꯦ ꯁꯦꯟꯃꯤꯠꯂꯣꯟꯁꯦ ꯌꯥꯝ ꯑꯗꯨꯛꯀꯤ ꯃꯇꯤꯛ ꯁꯣꯟꯊꯔꯦꯕ
ꯎꯝ
ꯑꯣ ꯐꯔꯦ ꯐꯔꯦ ꯑꯗꯨꯗꯤ ꯄꯣꯊꯥꯅꯔꯣ ꯅꯣꯏ ꯆꯥꯛ ꯆꯥꯊꯣꯛꯑꯒ
ꯍꯣꯏ ꯍꯣꯏ ꯑꯗꯨꯗꯤ ꯌꯥꯔꯦ ꯊꯝꯃꯒꯦ ꯊꯝꯃꯒꯦ
ꯎꯝ